ꯀ ꯅꯅꯣ
ꯀꯥꯏꯔꯤꯕ꯭ꯔꯣ
ꯅꯨꯪꯉꯥꯏꯔꯤ
ꯌꯥꯝ ꯃꯨꯗꯕ ꯀꯨꯏꯔꯦ ꯅꯪꯕꯨ ꯌꯥꯝ ꯅꯤꯡꯁꯤꯡꯉꯦ
ꯎ
ꯑꯩ ꯑꯩ ꯉꯔꯥꯡ ꯅꯣꯏꯒꯤꯗꯨꯗ ꯂꯥꯛꯑꯝꯃꯦ
ꯅꯨꯏ ꯀꯥꯏꯗ
ꯅꯣꯏ ꯑꯗꯨꯗꯋꯥꯏꯗ
ꯑꯩꯈꯣꯏ ꯂꯩꯀꯥꯏ ꯑꯁꯦꯡꯕꯗꯣ ꯑꯩ ꯂꯩꯐꯝꯒꯤ ꯌꯨꯝꯗꯣ
ꯅꯠꯇꯦ ꯑꯗꯨꯗ ꯅꯪ ꯍꯧꯖꯤꯛ ꯂꯩꯗꯨꯗ
ꯑꯣ ꯊꯣꯡꯒꯥꯜ ꯐꯥꯎ ꯌꯧꯔꯛꯄ꯭ꯔꯥꯒꯥꯏꯐꯥꯎ ꯌꯧꯕ꯭ꯔꯥ
ꯍꯥꯥ
ꯊꯣꯡꯒꯥꯜ ꯐꯥꯎ ꯌꯧꯕ꯭ꯔꯥ ꯀꯥꯏꯕꯣ ꯌꯧꯕ꯭ꯔꯥ
ꯊꯣꯡꯒꯥꯕ ꯅꯠꯇꯦ ꯅꯪ ꯅꯪ ꯍꯧꯖꯤꯛ ꯂꯩꯐꯝꯗꯨꯗ ꯍꯥꯏꯕ
ꯑꯩ ꯍꯧꯖꯤꯛ ꯂꯩꯐꯝꯁꯦ
ꯎꯝ
ꯑꯣ ꯑꯗꯨꯗꯤ ꯍꯣꯁꯇꯦꯜ ꯅꯠꯇ ꯀꯥꯈꯥꯏꯠꯇ꯭ꯔꯤꯉꯩꯒꯤ ꯐꯥꯎꯟꯗꯦꯁꯟꯗꯨ ꯑꯗꯨ ꯍꯧꯔꯥ
ꯍꯁꯇ ꯌꯥꯃꯇ꯭ꯔꯦ
ꯑꯣ ꯑꯣ ꯑꯣ ꯑꯗꯨꯗꯤ ꯑꯩꯈꯣꯏ ꯁꯦꯀꯌꯨꯔꯤꯇꯤꯅ ꯅꯨꯄꯤ ꯑꯃ ꯀꯨꯏꯌꯦ ꯍꯥꯏꯕꯗꯨ ꯅꯪ ꯑꯣꯏꯔꯝꯃꯅꯤ ꯑꯗꯨꯗꯤ
ꯑꯩ ꯅꯪ ꯀꯧꯕꯒꯦ ꯇꯣꯡꯔꯝꯕꯅꯦ ꯑꯗꯨ ꯊꯦꯡꯉꯕ
ꯎꯝ
ꯊꯦꯡꯖꯜꯂꯛꯑꯕ ꯑꯩ ꯌꯨꯝꯗ ꯆꯥꯛ ꯊꯣꯡꯒꯗꯧꯕꯀꯣ ꯑꯗꯨꯒꯤ ꯀꯥꯏ ꯇꯣ ꯃ ꯆꯁ ꯊꯟꯒ꯭ꯔ
ꯆꯥꯛ ꯌꯨꯝ ꯊꯣꯡꯕ ꯈꯣꯠꯄ ꯍꯩꯔꯝꯅꯤꯀꯣ ꯑꯦꯗꯤ ꯆꯥꯛ ꯃ ꯐꯜꯁꯨ ꯊꯣꯡꯕ ꯍꯩꯇ꯭ꯔꯤ ꯑꯁꯨ ꯌꯥꯝ ꯆꯥꯎꯔꯁꯤꯕꯣ
ꯎ ꯅꯪꯥꯏꯒꯦ ꯍꯦꯒ ꯀꯂ
ꯀꯃꯩꯗꯤꯦ ꯄꯥꯡꯊꯣꯛꯏ ꯏꯔꯣꯟꯕ ꯁꯒꯔꯤ
ꯍꯋꯥꯏ
ꯍꯋꯥꯏ ꯍꯋꯥꯏꯗꯤ ꯄꯀꯥꯅꯤ ꯂꯩ
ꯎꯝ ꯆꯃꯑ
ꯑꯩꯅ ꯍꯥꯏꯅꯤꯡꯉꯤꯁꯦ ꯆꯒꯦꯝ ꯄꯣꯝꯃꯦ
ꯆꯒꯝ ꯄꯝꯕ ꯎꯝ
ꯎ ꯆꯒꯦꯝ ꯐꯥꯎꯕꯗꯤ ꯑꯩꯩꯅ ꯊꯤꯅ ꯍꯩꯅꯤꯡꯉꯦ ꯎꯊꯤ ꯍꯩꯅꯤꯡꯉꯦ ꯑꯗꯨꯒ ꯑꯗꯨꯒꯨꯝꯕ ꯍꯩꯇ꯭ꯔꯗꯤ ꯌꯨꯝ ꯄꯥꯟꯕ ꯌꯥꯔꯣꯏ ꯍꯥꯏ
ꯎꯝ ꯁꯤꯅꯤ ꯄꯗ ꯑꯣꯏꯔꯗ
ꯑꯗꯨꯒꯤ ꯑꯗꯨꯒꯨꯝꯕꯗꯣ ꯌꯥꯝ ꯍꯩꯅꯤꯡꯉꯦ ꯅꯪꯒꯨꯝꯕ ꯍꯩꯕ꯭ꯔꯣꯅꯣ
ꯎꯝ ꯍꯝ ꯍꯩꯇꯦ
ꯄꯩ ꯀꯦ
ꯀꯨꯝꯍꯟꯗꯕ
ꯑꯩꯁꯨꯒꯨꯝꯕ ꯍꯩꯇꯦ ꯑꯗꯨꯒꯅꯦ ꯑꯩꯒꯤ ꯈꯪꯅꯕ ꯅꯨꯄꯥꯗꯨ ꯂꯧꯒꯨꯝꯁꯨ ꯂꯥꯛꯑꯣ ꯍꯥꯏꯔꯤꯕ ꯂꯧꯈꯨꯝꯁꯤꯗ ꯑꯩ ꯍꯌꯦ ꯀꯃꯥꯏꯅ ꯇꯧꯗꯅ ꯂꯧ ꯌꯥꯝ ꯈꯨꯝꯅꯤꯡꯗꯦ ꯀꯨꯝꯕꯗ ꯇꯥꯂꯧ ꯃꯥꯜꯂꯦ
ꯎ ꯍꯪꯗ ꯀꯝ ꯊꯒꯗꯒ
ꯅꯪꯁꯨ ꯀꯨꯝꯁꯦ ꯏꯕꯥꯅꯤ ꯂꯩꯃꯤꯟꯅꯁꯦ
ꯇꯥꯔꯦ ꯀꯃꯥꯏꯗꯅꯣ
ꯅꯨꯡꯁꯤꯅ ꯅꯅꯨꯡꯁꯤꯅ ꯂꯩꯃꯤꯅꯁꯦ
ꯀꯩꯅ ꯍꯥꯏꯁꯤꯕꯣ ꯇꯜꯦ
ꯑꯩ ꯃꯉꯣꯟꯗ ꯍꯥꯏꯅꯤꯡꯉꯦ
ꯇꯋ
ꯊꯀꯦ ꯇ ꯐꯪꯅꯤꯗꯧꯒꯦ
ꯑꯦꯦ ꯎ ꯐꯥꯒꯤ ꯐꯥꯒꯤ ꯃꯥꯁꯦ ꯅꯪꯒꯤꯗ
ꯃꯥꯗ ꯂꯩꯔꯨꯣꯏ ꯃꯤ ꯑꯩꯕꯨꯣ ꯅꯪꯕꯣ
ꯎꯝ ꯀꯩꯒꯤꯩ
ꯑꯦ ꯃꯥꯗ ꯂꯩꯔꯣꯏꯦ ꯃꯥꯗꯤ ꯑꯇꯣꯞꯄ ꯅꯨꯄꯤ ꯂꯧꯈ꯭ꯔꯅꯤ ꯑꯩꯁꯨ ꯑꯇꯣꯞꯄ ꯅꯨꯄꯥꯗ ꯃꯌꯨꯝ ꯄꯥꯜꯂꯅꯤ
ꯎꯝ ꯋꯥꯔꯤꯔꯤꯗꯤ ꯃꯥꯂꯦ ꯍꯦ
ꯍꯥꯥ
ꯐꯗꯤ ꯃꯥꯔꯦ
ꯐꯪꯒꯦꯗ
ꯍ
ꯃꯥ ꯁꯣꯇ ꯐꯗ ꯄꯤ ꯌꯦꯡꯅꯤꯡꯕꯒꯨꯝ ꯑꯩꯁꯨ ꯀꯥꯏꯅꯒꯥꯏꯁꯦ ꯑꯩꯅ ꯅꯠꯇꯦꯀꯣ ꯃꯥꯅ ꯍꯧꯔꯛꯄꯅꯦꯀꯣ
ꯅꯪꯒ ꯌꯦꯗꯒꯣ
ꯍꯥꯏꯗꯣ ꯅꯪ ꯌꯦꯡꯉꯨꯁꯦ ꯑꯩ ꯑꯗꯨꯝ ꯏꯃꯥ ꯏꯄꯥꯒ ꯅꯨꯡꯁꯤꯅ ꯂꯩꯗꯣꯏꯅꯤ ꯏꯃꯥꯕꯨ ꯀꯣꯜꯂꯒ ꯅꯨꯡꯁꯥꯏꯅ ꯂꯩꯗꯣꯏꯅꯤ
ꯑꯩꯁꯨ ꯑꯩꯁꯨ ꯑꯗꯨꯃꯥꯏꯅ ꯈꯔ ꯂꯩ ꯑꯩꯁꯨ ꯑꯗꯨꯃꯥꯏꯅ ꯂꯩꯗꯣꯏꯅꯤꯣ ꯌꯥꯝ ꯃꯥꯥꯟꯅꯔꯦ ꯑꯗꯨꯗꯤ ꯅ ꯑꯗꯨꯃꯥꯏꯅ ꯍꯥꯏꯔꯝꯃꯔꯦ
ꯑꯩꯗꯤ ꯏꯃꯥꯅ ꯂꯩ ꯑꯩ ꯂꯩꯗꯣꯏꯅꯦꯦ ꯏꯃꯥꯒ
ꯐ ꯑꯗꯨꯗ
ꯃꯤꯒꯤꯅꯤ ꯁꯣꯝꯒꯤ ꯂꯩꯗꯣꯏꯅꯦ ꯏꯃꯥꯒ ꯂꯩꯗꯣꯏꯅꯦ
ꯍꯥꯥ
ꯍꯥꯥ
ꯏꯃꯥꯒ ꯂꯩꯗꯣꯏꯅꯦ ꯂꯩꯁꯦ
ꯍꯣꯏ ꯑꯩꯁꯨ ꯂꯩꯒꯦ ꯀꯣꯏꯕ ꯆꯠꯄꯁꯨ ꯅꯨꯡꯉꯥꯏꯔꯅꯤ ꯑꯗꯨꯗꯤ
ꯃꯥꯗꯤ ꯕꯦꯔꯥ ꯌꯥꯝ ꯀꯥꯔꯕꯅꯦꯕ
ꯎꯝ ꯀꯩ ꯀꯩꯝ ꯅꯥꯗꯕ ꯅꯠꯇ꯭ꯔꯣ
ꯍꯥ
ꯀꯩ ꯀꯩ ꯀꯅ ꯑꯗꯨ ꯃꯅꯤ ꯆꯣꯗ꯭ꯔꯥ
ꯌꯥꯝꯦꯝꯅ ꯈꯔꯁꯃꯤꯗ
ꯍ ꯑꯣꯄꯔꯦꯁꯟ ꯇꯧꯗꯨꯒꯤ ꯃꯇꯨꯡ
ꯃꯥ ꯁꯉꯝ ꯁꯣꯅꯤ
ꯎꯝ
ꯍꯥꯥ
ꯁꯣꯟꯕ ꯈꯛꯣ ꯑꯇꯩꯗꯤ ꯀꯩꯁꯨ ꯅꯥꯗꯕ ꯅꯠꯇ꯭ꯔꯣ
ꯅꯥꯗꯦꯗ ꯑꯗꯣ ꯋꯥ ꯑꯁ ꯃꯕꯨꯛꯀꯨꯝꯕꯗꯤ ꯐꯥꯏ ꯇꯧꯋꯦ ꯈꯪꯗꯦ
ꯣꯁ꯭ꯂꯦꯗꯐꯈ꯭ꯔꯦꯗ
ꯎꯝ ꯑꯈꯣꯏꯆꯦꯔꯣ
ꯑ ꯅꯣꯏ ꯆꯦꯔꯣ ꯅꯣꯏ ꯃꯥꯔꯣ
ꯏꯃꯥ ꯏꯆꯦꯕꯨꯗꯤ ꯒꯣꯜ ꯕ꯭ꯂꯦꯗ ꯂꯧꯊꯣꯛꯈ꯭ꯔꯦ ꯑꯗꯨꯒ ꯏꯃꯥꯗꯤ ꯑꯩꯈꯣꯏ ꯃꯥꯗꯤ ꯃꯈ꯭꯭ꯋꯥꯡ ꯌꯥꯝ ꯅꯥꯥꯏꯌꯦ ꯀꯔꯤꯒꯤꯔ ꯈꯪꯗꯦ ꯃꯁꯥ ꯌꯥꯝ ꯁꯣꯜꯂꯦ
ꯎꯝ ꯀꯣꯟꯁꯨ ꯁꯥꯔꯤꯕꯣ ꯍ ꯑꯈꯣꯏ ꯃꯥ ꯁꯣꯂꯦꯗ
ꯅꯣꯏꯁꯦ ꯑꯗꯨꯐꯝ ꯅꯣꯏ ꯃꯥ ꯇꯒꯠ ꯇꯒꯠ ꯇꯦꯛꯑꯂ ꯂꯩ ꯑꯩꯃꯥꯗꯤ ꯌꯥꯝ ꯁꯣꯜꯂꯒ ꯍꯛꯆꯥꯡꯃ ꯍꯥꯏꯅ ꯁꯣꯜꯂꯤꯗ ꯀꯣꯅꯦ
ꯍꯨꯝꯍꯨ ꯈꯪꯗꯦ ꯃꯣꯏꯁꯦ
ꯌꯥꯗ꯭ꯔꯦ ꯃꯥꯒꯤ ꯍꯛꯆꯥꯡꯁꯨ ꯑꯩ ꯀꯞꯅꯤꯡꯉꯦꯕ ꯏꯃꯥꯁꯦ
ꯅꯍꯥꯟ ꯅꯤꯡꯗꯦꯗ ꯅꯠꯇ꯭ꯔ
ꯅꯪ ꯍꯌꯦꯡ ꯁꯟ ꯂꯩꯕ꯭ꯔꯣ
ꯍꯌꯦꯡꯗꯤ ꯅꯨꯡꯗꯥꯡꯗ ꯇꯧꯗꯧꯅꯦ ꯑꯌꯨꯛꯇꯣ ꯃꯣꯏ ꯇꯨꯝꯒꯤ ꯏ
ꯍꯦꯝ ꯑꯣ ꯄꯤꯑꯦꯝꯁꯦ ꯀꯩꯅꯣ ꯅꯠꯇ꯭ꯔꯣ ꯑꯣ
ꯍꯣ ꯍꯌꯦꯡꯁꯨ ꯂꯩꯕꯀꯣ
ꯑꯩ ꯂꯝꯖꯦꯟ ꯆꯦꯟꯕꯖꯦ ꯑꯝꯇꯪ ꯂꯦꯞꯇꯕꯤ ꯆꯦꯟꯒꯦ ꯇꯧꯅꯦ ꯉꯝꯗꯦ
ꯑꯩꯅꯅꯦ ꯑꯩ ꯉꯁꯤꯗꯣ ꯑꯩꯒꯤ ꯈꯪꯅꯕ ꯅꯨꯄꯥꯗꯅꯦ ꯑꯩꯅ ꯁꯥꯎꯕꯅꯦꯕꯀꯣ
ꯀꯩꯒꯤ
ꯅꯪꯅ ꯑꯩꯒꯤ ꯏꯃꯥꯟꯅꯕꯤꯕꯨ ꯁꯨꯡꯀꯧ ꯀꯧꯗꯦ ꯍꯥꯏꯔꯒ
ꯑꯃꯨꯀꯖꯨ
ꯑ ꯑꯗꯨꯒꯤ ꯍꯥꯏꯕ ꯑꯗꯨꯒ ꯎꯗꯤ ꯎꯗꯦ ꯃꯥꯁꯨ ꯑꯩꯕꯨ ꯌꯦꯡꯉꯛꯇꯦꯗꯣ ꯑꯩꯅ ꯌꯥꯔꯦ ꯈꯪꯉꯦ ꯅꯪ ꯑꯩꯒꯤ ꯏꯃꯥꯟꯅꯕꯤ ꯑꯣꯏꯔꯗꯤ ꯀꯧꯅꯤꯡꯗꯕ ꯂꯩꯌꯦ ꯑꯩ ꯈꯪꯉꯦ ꯃꯥꯗꯣ ꯃꯁꯛꯁꯨ ꯌꯥꯝ ꯆꯦꯟꯖ ꯇꯧꯈ꯭ꯔꯦ ꯍꯥꯏꯌꯦ
ꯑꯩꯅ ꯑꯩꯈꯣꯏ ꯏꯃꯥꯟꯅꯕꯤꯅ ꯃꯁꯛ ꯆꯦꯟꯖ ꯇꯧꯗꯦ ꯍꯥꯏꯕ ꯑꯗꯨꯒꯤ ꯅꯪꯅ ꯎꯗꯕꯒꯤꯅꯦ ꯌꯥꯝ ꯆꯦꯟꯖ ꯇꯧꯈ꯭ꯔꯕꯅꯦ ꯑꯗꯨꯒꯤ ꯃꯁꯛ ꯈꯪꯗꯕꯒꯤꯅꯦ ꯍꯥꯏꯕ ꯑꯩꯅ ꯃꯥꯅ ꯅꯪ ꯉꯁꯥꯏ ꯎꯏ ꯍꯥꯏꯌꯦ ꯍꯥꯏꯕ ꯑꯗꯨꯒꯤ ꯏꯁ ꯀꯗꯥꯏꯗ ꯎꯕ ꯍꯥꯏꯕ ꯑꯗꯨꯒꯤ ꯍꯥꯏꯕ ꯑꯗꯨꯒꯤ ꯃꯥꯗꯣ ꯃꯥꯅꯗꯤ ꯅꯪꯕꯨ ꯎꯗꯦ ꯑꯗꯨꯗꯤ ꯀꯧꯗꯕꯅꯦ ꯎꯔꯗꯤ ꯁꯣꯏꯗꯤ ꯀꯧꯔꯨꯗꯣꯏꯅꯦ ꯃꯊꯪꯗꯤ ꯅꯪꯁꯨ ꯃꯥꯥꯕꯨ ꯀꯥꯎꯕꯣ ꯎꯝ
ꯐꯥꯏꯟ ꯂꯧꯋꯣ ꯀꯣ
ꯂꯧꯗꯣꯏꯅꯦ ꯑꯩ ꯍꯥꯏꯔ ꯊꯤ ꯉꯥꯡꯕꯅꯤ ꯑꯩ ꯅꯨꯄꯤ ꯑꯇꯣꯞꯄ ꯑꯣꯏꯔꯗꯤ ꯀꯣꯏ ꯀꯧꯅꯤꯅꯦ ꯍꯥꯏꯕꯅꯤ
ꯎ ꯑꯩꯁꯨ ꯂꯧ ꯀꯧꯗ꯭ꯔꯗꯤ ꯑꯩꯁꯨ ꯄꯤꯔꯛꯀꯦ ꯐꯥꯏꯟ
ꯎꯝ ꯄꯤꯔꯛꯑꯣ ꯐꯨꯗꯠꯂꯗꯝꯅꯤ
ꯍꯣꯏ ꯍꯌꯦꯡꯋꯥꯏ ꯅꯣꯡ ꯐꯥꯗꯣꯛ ꯂꯣꯏ ꯌꯨꯝ ꯂꯥꯛꯀꯥꯟꯗ ꯅꯨꯡꯉꯥꯏꯔꯣꯏꯗꯣꯏꯅꯦꯕ ꯅꯠꯇ꯭ꯔꯥ ꯀꯧꯅꯗ꯭ꯔꯗꯤ
ꯀꯔꯤꯕ
ꯍꯥ
ꯀꯔꯤꯕ ꯍꯥꯏꯌꯣ ꯑꯃꯨꯀ
ꯅꯣꯏ ꯌꯨꯝ ꯂꯥꯛꯀꯥꯟ ꯅꯨꯡꯉꯥꯏꯔꯣꯏꯗꯨꯅꯦ ꯍꯥꯏꯕ ꯀꯧꯅꯗ꯭ꯔꯗꯤ
ꯑ ꯀꯧꯑꯣ
ꯍꯣꯏ ꯑꯃ ꯑꯔꯦꯝ ꯑꯔꯦꯝꯕꯤꯗꯨꯅꯤꯅꯦ ꯀꯃꯥꯏ ꯇꯧꯗꯣꯏ ꯌꯥ
ꯍꯥꯥ
ꯑꯃꯃ ꯑꯔꯦꯝꯕꯤꯤꯗꯣ
ꯑꯥꯎ
ꯃꯣꯏꯗꯤ ꯑꯦꯀ ꯃꯗꯤ
ꯍꯧꯣꯏꯦ ꯅꯨꯅꯨꯡꯄꯥ ꯇꯋꯥ
ꯍꯣꯏ
ꯍꯪꯗ ꯅꯕ꯭ꯔꯥ
ꯊꯦꯡꯉꯗꯗ
ꯑꯦ ꯗꯨꯀꯥꯟꯒꯨꯝꯕ ꯅꯠꯇ꯭ꯔꯣ ꯑꯗꯨꯗ ꯂꯩꯇ꯭ꯔꯕꯣ
ꯑꯣ ꯃꯥꯗꯨ ꯑꯩꯈꯣꯏ ꯍꯟꯗꯛ ꯂꯩꯕ ꯀꯣꯂꯦꯖꯇꯨꯗꯩ ꯃꯅꯥꯛꯇ ꯔꯦꯟꯇ ꯂꯩꯔꯕꯅꯦ
ꯎꯝ
ꯉꯍꯪ ꯃꯃꯥꯟꯅꯕ ꯑꯃꯒꯕꯨꯗꯤ ꯊꯦꯡꯅꯈꯤꯕꯅꯤ ꯀꯥꯏ ꯆꯠꯏꯅꯣ ꯍꯣꯡꯉꯃꯦ ꯑꯩꯅ ꯑꯁꯤꯐꯥꯎ ꯆꯠꯂꯤꯅꯤ ꯂꯎꯁꯂꯝ ꯑꯗꯨꯅꯤ ꯀꯧꯅꯕ ꯚꯥꯏꯁ
ꯎꯝ ꯎꯝ
ꯅꯣꯏꯗꯤ ꯍꯌꯦꯡ ꯀꯩ ꯌꯦꯟꯁꯥꯡ ꯑꯍꯥꯎꯕ ꯂꯩꯒꯦ
ꯑꯩꯈꯣꯏꯒꯤꯗꯤ ꯌꯦꯟꯁꯥꯡ ꯑꯍꯥꯎꯕ ꯂꯩꯇꯦ ꯅꯣꯡꯃꯥꯏꯖꯤꯡ ꯅꯨꯃꯤꯠꯇ ꯑꯍꯥꯎꯕ ꯄꯤꯗꯦ
ꯅꯇ ꯑꯣꯏꯣꯏ
ꯍꯕꯤꯗ ꯍꯥꯎ ꯄꯤꯗꯦ
ꯑꯗꯨꯗꯤ ꯅꯣꯏ ꯈ꯭ꯋꯥꯏ ꯍꯥꯎꯕ ꯏꯟꯖꯥꯡ ꯅꯣꯏꯅ ꯈꯤꯇꯪ ꯄꯤꯕꯗ ꯑꯁ ꯍꯥꯎꯋꯦ ꯍꯔꯥꯎꯕ ꯅꯨꯃꯤꯠꯁꯦ ꯆꯖꯗ꯭ꯔꯣ
ꯌꯦꯨꯝ ꯁꯉꯣ ꯌꯦꯔꯨꯝꯗꯣ ꯑꯐꯨꯕꯔꯨꯝ ꯌꯦꯔꯨꯝꯃ ꯑꯐꯨꯄ ꯑꯣꯏꯅ ꯄꯤꯌꯦꯀꯣ
ꯎꯝ
ꯊꯤꯡꯉ ꯅꯊꯨ ꯅꯊꯕ
ꯎꯝ ꯍꯣꯏ ꯈꯨꯠꯅ ꯆꯥꯕ ꯌꯥꯕ꯭ꯔꯣ
ꯑꯩꯗꯤ ꯆꯝ ꯃꯁꯟ ꯆꯥꯏꯌꯦ ꯑꯥꯗ ꯆꯠꯂꯗꯤ ꯅꯣꯏꯁꯤꯗ ꯆꯥꯛꯊꯣꯔꯛꯑꯒ ꯑꯗꯣ ꯍꯣꯁꯇꯦꯜ ꯃꯅꯨꯡꯗ ꯆꯥꯕ ꯌꯥꯗꯦꯕꯀ ꯑꯩꯈꯣꯏ ꯇꯨꯃꯤꯟꯅ ꯆꯥꯛ ꯄꯨꯔꯛꯑꯦꯕ ꯍꯦꯛ ꯍꯦꯛ ꯍꯦꯟꯖꯥꯡ ꯊꯣꯡꯉꯒ ꯆꯥꯅꯤꯅꯏꯀꯣ
ꯎꯝ
ꯑꯗꯨ ꯃꯇꯝꯗꯗꯤ ꯑꯩꯈꯣꯏ ꯈꯨꯠꯅ ꯆꯥꯏꯑꯌꯦ ꯑꯥ ꯃꯈꯥ ꯆꯥꯕꯗꯗꯤ ꯆꯃꯁꯅ ꯆꯥꯏꯑ
ꯎꯝ ꯃꯇꯝꯒ ꯂꯩꯕ ꯅꯣꯏ ꯆꯥꯕꯩꯁꯦ ꯁꯤꯗꯤꯐꯣꯛꯇ ꯆꯥꯥꯁꯟꯕ ꯂꯣꯏꯁꯟꯒꯗꯝꯕꯅꯤ ꯀ
ꯂꯩꯇꯦ ꯍ ꯃꯥꯗꯗꯒꯤꯅꯤ ꯍ ꯅ ꯆ ꯍꯗ ꯋꯥꯦ
ꯑꯩꯨꯀꯤꯁꯦ ꯑꯨꯀꯤꯁꯦ
ꯑ ꯄꯨꯡ ꯕꯥꯔꯣꯗꯒꯤ ꯑꯅꯤ ꯐꯥꯎ
ꯅꯨꯡꯗꯥꯡꯒꯤꯅ
ꯇꯔꯦꯠꯇꯒꯤ ꯃꯥꯄꯟ ꯐꯥꯎ
ꯎꯝ
ꯆꯥꯛꯈꯥꯎ ꯁꯣꯛ ꯁꯤꯅꯤꯡꯉꯥꯏ ꯊꯝꯃꯉꯦꯗꯣ ꯆꯥꯛꯇꯗꯤ ꯇꯨꯡꯅꯤꯡꯕꯥꯔꯒ ꯀꯔꯤ ꯂꯣꯏ ꯐꯪꯦ
ꯆꯦꯡꯒꯗꯤ ꯍꯥꯎꯕ꯭ꯔꯣ
ꯆꯦꯡ ꯆꯦꯡꯒ ꯑꯃꯒ ꯑꯃꯒ ꯑꯝꯇ ꯅꯨꯡꯁꯤꯅꯗꯦ ꯅꯪꯍꯗ ꯂꯥꯏ ꯈꯅꯩ ꯁꯨꯃꯥꯏꯅ ꯂꯪꯈꯠꯄꯗ ꯃꯥꯏ ꯃꯥꯏ ꯆꯨꯄ ꯆꯥꯏꯅꯈꯤꯗꯣꯏꯅꯤ ꯑꯝꯛꯇ ꯌꯥꯗ ꯑꯦ ꯥꯏꯁꯦ ꯄꯨꯟꯁꯤꯟꯗꯎ ꯌꯥꯦ ꯑꯁ ꯅꯞꯄꯕꯨ ꯌꯥꯗꯦ ꯀꯦ ꯁꯤ ꯅꯕꯨ ꯌꯥꯗꯦ
ꯃꯣꯏꯒꯤꯗꯤ ꯆꯥꯛꯇ ꯑꯦꯂꯥꯏꯖꯤ ꯀꯥꯕ꯭ꯔꯣ
ꯑꯇꯩ
ꯃꯤꯒꯤ ꯈꯥꯞꯅꯩꯗꯅ ꯃ ꯅꯅꯨꯡꯁꯤꯅ
ꯌꯥꯝꯊꯤꯅ ꯍꯥꯞꯄꯗꯤ ꯅꯗꯤꯦꯗꯣꯁꯨ ꯍꯥꯇꯦ ꯍꯥ ꯄꯦ
ꯎꯝ ꯎꯝ ꯎꯝ
ꯑ ꯌꯥꯝ ꯁꯥꯏꯗ ꯑꯦꯛꯖꯥꯝꯁꯨ ꯅꯛꯈ꯭ꯔꯕꯒꯤꯌꯦ
ꯍꯧꯖꯤꯛ ꯂꯥꯏꯔꯤꯛ ꯄꯥꯔꯣ
ꯐꯥ ꯑꯗꯨꯅꯤ ꯂꯒ ꯆꯪꯗꯕ ꯃꯇꯝꯒꯨꯝꯕꯗꯣ ꯅꯨꯡꯉꯥꯏꯇꯦꯕ ꯆꯪꯗꯕꯁꯦ
ꯆꯪꯗ꯭ꯔꯕꯅ ꯆꯪꯍꯜꯂꯣ ꯑꯗꯨꯝ ꯆꯪꯗꯒꯅꯤ ꯊꯃ ꯎꯝ
ꯅꯪꯅ ꯆꯪꯍꯜꯂꯣ ꯍꯥꯏꯌꯣ
ꯎꯝ ꯅꯗ ꯆꯉꯜ ꯍꯕ
ꯅꯪꯁꯨ ꯂꯥꯏꯔꯤꯛ ꯐꯟꯅ ꯄꯥꯃꯤꯟꯅꯁꯤꯔꯛꯑꯣ ꯑꯩꯒ
ꯁꯗ ꯑꯗꯨꯝ ꯄꯥꯔꯀꯦ
ꯑꯁ ꯎ
ꯍꯣꯔꯦꯟ ꯍꯣꯔꯦꯟ ꯄꯨꯡ ꯑꯅꯤꯒꯨꯝꯕ ꯇꯥꯔꯒ ꯂꯥꯛꯀꯦ
ꯑ
ꯅꯪ ꯃꯦꯀꯞ ꯀꯩꯒꯨꯝꯕ ꯊꯣꯛꯂꯛꯑꯕ ꯑꯩ ꯂꯥꯛꯑꯗ
ꯁꯨꯄꯗꯤ ꯊꯣꯛꯣꯛꯄꯅ
ꯎꯀꯣꯦ ꯇꯨꯝ ꯑꯗ
ꯎꯝ ꯌꯥꯗꯕꯔꯣ
ꯎꯝ ꯈꯪꯗ ꯇꯨꯕꯨ ꯃꯁꯤꯗꯤꯌꯥ ꯍꯥ ꯀꯔꯤ
ꯍꯥ
ꯀꯍꯅꯤ
ꯁꯤꯁꯤꯅ ꯀꯔꯤ ꯃꯔꯝ ꯊꯣꯛꯇꯕ꯭ꯔꯣ ꯍꯥꯏꯕ
ꯑꯦꯍ ꯊꯣꯛꯑꯦ ꯃꯤꯀꯨꯞ ꯌꯥꯝ ꯊꯣꯛꯑꯦ ꯉꯔꯥꯡꯗꯤ ꯑꯗꯣ ꯑꯧ ꯊꯣꯛꯑꯦ ꯇꯨꯝꯕ ꯌꯥꯗꯦ ꯑꯗꯣ ꯉꯁꯤꯗꯤ ꯊꯣꯛꯑꯔꯣꯏꯕ ꯋꯥꯛꯀꯤꯡ ꯆꯦꯜꯂꯨꯨꯔꯃꯤꯅꯀꯣ ꯇꯥꯔ ꯇꯨꯝꯈ꯭ꯔꯗꯕꯅꯦ ꯑꯗꯨ
ꯎꯝ
ꯄꯥꯊ ꯄꯥꯊꯣ ꯂ ꯂꯩꯁꯨ ꯑꯗꯨꯗꯤ
ꯅꯪꯁꯨ ꯃꯪ ꯌꯥꯝ ꯐꯔꯕ ꯇꯨꯃꯣꯀꯣ
ꯍꯣꯏ ꯅꯪꯁꯨ ꯃꯪ ꯐꯔꯁꯦꯀꯣ
ꯍꯣꯏ ꯍꯣꯏ ꯍꯌꯦꯡ ꯅꯨꯡꯊꯤꯜꯒꯨꯝꯕ ꯁꯥꯟꯅꯁꯤ ꯌꯥꯝ